ꯎ ꯁꯛꯖꯅꯤ
ꯇꯔꯔꯕ꯭ꯔꯣ
ꯐꯥꯏ ꯍ ꯅꯪ ꯐꯣꯇꯣ ꯊꯥꯔꯗꯤ ꯍꯦꯟꯅ ꯅꯨꯡꯉꯥꯏꯅꯤꯗ ꯋꯥꯔꯤ ꯁꯥꯕ
ꯍꯣꯏ ꯊꯥꯗꯣꯏꯅꯦ ꯍꯕꯦꯟ
ꯊꯥꯎ ꯆ ꯄ꯭ꯂꯤꯁ
ꯍꯧꯖꯤꯛꯇꯤ ꯑꯩꯒꯤ ꯐꯣꯟꯁꯦ ꯌꯥꯗꯦꯕ ꯑꯗꯨꯅ ꯊꯥꯕ ꯌꯥꯔꯔꯣꯏꯕ
ꯑꯁ ꯅꯪ ꯑꯗꯨꯃꯥꯏꯅ ꯍꯥꯏꯒꯅꯨ ꯊꯥꯔꯛꯑꯣ ꯄ꯭ꯂꯤꯁ ꯑꯩ ꯉꯥꯏꯒ
ꯍꯣ ꯍ ꯑꯁ ꯈꯪꯗ꯭ꯔꯦꯗ ꯅꯪ ꯁꯤꯁꯨ ꯗꯥꯎꯜ ꯆꯥꯕ꯭ꯔꯣ ꯁꯤꯁꯨ
ꯗꯥꯜ ꯆꯥꯏꯌꯦ ꯏꯟꯁꯥꯡ ꯍꯥꯎꯇꯦ ꯑꯗꯨꯗꯤ ꯑꯩ ꯁꯥꯎꯈ꯭ꯔꯦ
ꯎꯝ ꯑꯁ ꯁꯥꯊꯤꯕ ꯃꯤ ꯃꯥꯜꯂꯤꯅꯦ ꯅꯪꯗꯤ
ꯅꯪ ꯌꯦꯡꯒ ꯆꯥꯛ ꯂꯥꯝꯕꯁꯤ ꯐꯅꯤꯡꯉꯥꯏ ꯍꯥꯏꯕꯅꯦ ꯊꯧꯔꯛꯑꯣ
ꯍꯣꯏ ꯍꯣꯏ ꯍꯣꯔꯦꯟ ꯊꯥꯔꯛꯀꯦꯀꯣ ꯅꯪ ꯆꯥꯛ ꯆꯥꯗ꯭ꯔꯁꯨ ꯌꯥꯔꯅꯤ ꯍꯣꯔꯦꯟꯗꯤ
ꯍꯧꯖꯤꯛ ꯊꯥꯎꯑꯣ ꯌꯥꯝ ꯅ
ꯍꯧꯖꯤꯛꯇꯤ ꯁꯤ ꯐꯣꯟꯗꯒꯤ ꯋꯥꯔꯤꯁꯤ ꯅꯥꯕꯤꯌꯦ ꯅꯪꯒꯤ ꯃꯈꯣꯟ ꯇꯥꯔꯔꯣꯏ ꯑꯩ ꯂꯧꯊꯣꯛꯈ꯭ꯔꯗꯤ
ꯀꯗꯔꯁꯨ ꯍꯧꯎꯔꯦ ꯁꯤ ꯅꯨꯄꯤꯁꯦ ꯁꯤ ꯅꯨꯄꯤꯁ ꯀ ꯍꯥꯏꯕꯗꯤ ꯂꯩꯒꯗ꯭ꯔꯦ ꯍꯥꯏꯕꯗꯤ
ꯈꯪꯗ꯭ꯔꯦꯗ
ꯅꯪꯁꯦ ꯑꯗꯨꯗꯤ ꯆꯪꯉꯦꯕ
ꯗꯦ ꯍꯥ
ꯅꯪ ꯀꯪꯉꯦ ꯍꯥꯏꯕ
ꯍꯣꯏ ꯀꯥꯉꯦ ꯀꯥꯉꯦ
ꯀꯪꯕ꯭ꯔꯥ ꯍꯥꯏꯕꯅꯤ ꯍꯣꯏ ꯀꯪꯉ‌ꯦ ꯀꯪꯉ‌ꯦ ꯍꯥꯏꯕꯗꯤ ꯀꯩꯅꯣ ꯌꯥꯝ ꯁꯥꯎ ꯌꯥꯝ ꯁꯥꯎꯕ ꯃꯥꯜꯂ‌ꯦꯗ ꯅꯪꯁꯦ
ꯑꯁ ꯅꯪꯁꯤꯁꯨ ꯁꯨꯃꯥꯏ ꯇꯧꯅꯨꯗ
ꯍꯣꯏ ꯅꯪꯁꯦ ꯀꯪꯕ꯭ꯔꯥ ꯍꯥꯏꯔꯒ ꯍꯣꯏ ꯀꯪꯉꯦ ꯀꯪꯉꯦ ꯍꯥꯏꯕꯗ ꯅꯪ ꯌꯥꯝ ꯁꯥꯎꯕ ꯃꯥꯟꯂꯦ ꯅꯪ ꯋꯍꯥꯏꯗ‌ꯣ
ꯀꯥꯡꯕꯒꯤ ꯀꯥꯡꯉꯦ ꯍꯥꯏꯅ ꯅꯣꯏꯔꯗꯤ ꯌꯥꯝ ꯅꯣꯏ ꯍꯥꯏꯔꯅꯤ
ꯅꯨꯄꯤ ꯀꯪꯕꯅ ꯐꯤꯒꯔ ꯇꯥꯕꯅꯤꯗ
ꯑꯁ ꯑꯩꯈꯣꯏꯗꯤ ꯑ ꯆꯩꯒꯨꯝꯅ
ꯀꯩꯒꯨꯝꯅ ꯂꯩꯔꯦ
ꯅꯪꯁꯦ ꯋꯥꯁꯤ ꯆꯨꯝꯅ ꯉꯥꯡꯗꯦꯅꯤꯀꯣ ꯃꯆꯤꯟ ꯄꯨꯡꯊꯤꯅ ꯊꯤꯔꯅꯤ
ꯅꯪ ꯁꯤꯁꯨ ꯑꯩꯕꯨ ꯊꯥꯖ ꯍꯥꯏꯔꯒ ꯀꯥꯔꯤꯅ ꯈꯪꯗꯦꯗ ꯏꯃꯥꯟꯅꯕꯤ ꯏꯃꯥꯅꯦ
ꯍꯣꯏ
ꯇꯥꯡꯈꯣꯜ ꯅꯨꯄꯥ ꯌꯥꯝ ꯄꯥꯝꯕ ꯅꯨꯄꯤ ꯂꯥꯛꯑꯦ
ꯃꯁꯛ ꯐꯖꯕ꯭ꯔꯣ
ꯁꯣꯏꯗꯅ ꯄꯤꯔꯒꯦ ꯅꯪꯒꯤ ꯃꯩꯇꯩ ꯅꯨꯄꯤ ꯅꯪ ꯄꯥꯝꯃꯤ ꯍꯥꯏꯕꯗꯨ
ꯃꯁꯛ ꯐꯖꯔꯗꯤ ꯌꯥꯏꯗꯤ
ꯃꯥꯗꯣ ꯈꯔꯗꯤ ꯀꯪꯇꯛ ꯇꯧꯋꯦꯀꯣ
ꯀꯪꯉꯦꯕ ꯀꯪꯉꯁꯨ ꯀꯪꯉꯁꯨ ꯃꯤ ꯉꯧꯔꯗꯤ ꯌꯥꯔꯦ ꯑꯗꯨ ꯁꯛ ꯐꯖꯔꯗꯤ
ꯃꯁꯝ ꯁꯥꯡꯉꯦ ꯑꯅ‌ꯣꯛ ꯎꯞꯄꯦ
ꯑꯣ ꯑꯗꯨꯗꯤ ꯂꯥꯏꯔꯤꯛ ꯌꯥꯝ ꯍꯩꯔꯝꯃꯅꯤ
ꯂꯥꯏꯔꯤꯛꯁꯤ ꯌꯥꯝꯅ ꯍꯥꯏꯌꯦ ꯗꯣꯛꯇꯔ ꯑꯣꯏꯗꯧꯔꯦ ꯃꯥꯁꯦ
ꯑꯁ ꯑꯗꯨꯗꯤ ꯌꯥꯏꯗꯥ
ꯎꯝ
ꯑꯗꯨ ꯌꯥꯥꯏ ꯑꯩꯗꯤ
ꯇꯨꯅꯤ ꯅꯪꯒꯤꯗꯃꯛ ꯑꯩꯅ ꯊꯤꯔꯤꯁꯤ ꯅꯪ ꯑꯩꯕꯨ ꯊꯒꯠ ꯆꯥꯕ ꯌꯥꯔꯦꯀꯣ
ꯑꯗꯨ ꯅꯪꯗꯤ ꯑꯩꯒꯤ ꯑꯣꯏꯅꯤꯡꯗꯦ
ꯅꯪꯗꯤ ꯑꯩꯕꯨ ꯈꯔꯗꯤ ꯋꯥꯔꯤ ꯁꯥꯟꯅꯥꯅꯤꯡꯗꯦꯅꯀꯣ
ꯅꯪꯁꯦ ꯑꯩꯒꯤ ꯐꯥꯔꯁ ꯋꯥꯏꯐꯔ ꯁꯦꯀꯦꯟ ꯋꯥꯏꯐꯔ ꯑꯃ ꯑꯣꯏꯈ꯭ꯔꯣ ꯑꯗꯨꯒ ꯅꯪꯅ ꯍꯧꯖꯤꯛ ꯍꯥꯏꯕꯗꯨ ꯅꯨꯄꯤꯗꯨꯖꯨ ꯗꯨꯁꯨ ꯑꯩꯒꯤ
ꯍꯣꯏ ꯅꯪꯒꯤ ꯅꯨꯄꯤ ꯉꯥꯛꯇꯅ‌ꯦ ꯁꯤꯗ ꯂꯩꯔꯤꯕ
ꯑꯗꯨꯒ ꯁꯛ ꯐꯖꯕ ꯑꯃ
ꯊꯥ ꯊꯥ ꯑꯃ ꯃꯥꯒꯤ ꯑꯗꯨꯝ ꯊꯤꯟꯅꯤꯡꯉꯥꯏ ꯄꯤꯔꯒꯦ ꯅꯪꯕꯨꯀꯣ
ꯍꯣꯏ
ꯄ ꯅꯠꯇ꯭ꯔꯣ
ꯌꯥꯏ ꯌꯥꯏ ꯀꯥꯏꯗ‌ꯦ
ꯅꯨꯄꯥꯗꯤ ꯆꯥꯃ ꯆꯥꯃ ꯃꯥꯄꯨꯅꯤ ꯍꯥꯏꯗꯥꯏ
ꯍꯣꯏ ꯆꯥꯝꯃꯩ ꯃꯄꯨꯅꯤ ꯍꯥꯏꯕꯗ‌ꯣ
ꯗꯨꯅꯤ ꯗꯨꯅꯤ ꯂꯥꯛꯑꯣ ꯑ ꯈꯔ ꯈꯠꯂꯦꯕ ꯅꯪꯁꯦ
ꯈꯠꯄ ꯅꯠꯇꯦ ꯑꯗꯨ ꯀꯔꯤ ꯍꯥꯏꯅꯤ ꯅꯨꯄꯤꯁꯤ ꯎꯔꯗꯤ ꯂꯣꯏ ꯄꯥꯝꯕ ꯑꯗꯣ ꯄꯥꯝꯕꯗꯣ
ꯎꯝ
ꯑꯗꯨ ꯆꯞ ꯃꯥꯟꯅꯅ ꯅꯨꯡꯁꯤꯅ ꯇ꯭ꯔꯤꯠ ꯇꯧꯕꯤꯔꯗꯤ ꯌꯥꯕ ꯅꯠꯇ꯭ꯔꯣ ꯅꯣꯏ ꯍꯥꯏꯕꯗꯤ ꯅꯪꯕꯨꯁꯨ ꯅꯪ ꯌꯥꯝ ꯆꯝꯅ ꯅꯨꯡꯁꯤꯅꯗꯧꯕꯅꯤ ꯑꯃꯕꯨꯁꯨ ꯅꯨꯡꯁꯤꯅꯗꯧꯕꯅꯤ
ꯅꯪꯁꯦ ꯑꯗꯨꯗꯤ ꯅꯨꯄꯤ ꯑꯅꯤ ꯑꯍꯨꯝ ꯇꯔꯥ ꯀꯨꯟ ꯀꯨꯟꯊ꯭ꯔꯥꯒꯤ ꯅꯪꯒꯤ ꯅꯨꯄꯤꯁꯦ ꯀꯣꯏꯔꯅꯤ ꯑꯗꯨꯒ ꯅꯪꯒꯤ ꯅꯨꯄꯤ ꯑ ꯅꯪꯒꯤ ꯅꯆꯥꯗꯤ ꯌꯥꯝꯒꯅꯤꯍꯦ ꯑꯗꯨꯗꯤ
ꯑꯗꯣ ꯀ ꯏꯁꯇꯣꯂꯣ ꯃꯣꯟꯗꯣ ꯈꯪꯗ꯭ꯔꯣ ꯅꯪ ꯑꯗꯨꯃꯥꯏꯅ ꯇꯧꯕꯗꯣ
ꯍꯧꯖꯤꯛꯇꯤ ꯕꯥꯏꯕꯜꯒ ꯕꯥꯏꯕꯜ ꯇꯥꯎꯕ ꯍꯧꯔꯦꯀꯣ
ꯎꯝ ꯑꯗꯨꯒꯤ ꯑꯗꯨ ꯑꯩꯁꯨ ꯇꯧꯕ ꯑꯩꯅ
ꯍꯣꯏ ꯏꯇꯥꯎꯒꯤꯁꯨ ꯌꯥꯗ꯭ꯔꯦꯗ
ꯅꯪꯁꯨ ꯀꯣꯏꯕ ꯅꯪꯒꯤ ꯅꯃꯥꯟꯅꯕꯤꯕꯨꯁꯨ ꯀꯣꯏꯕ
ꯑꯣ ꯏꯃꯥꯟꯅꯕꯤ ꯃꯁꯛ ꯐꯖꯕꯤꯕꯨ ꯋꯥꯔꯤ ꯁꯅꯍꯟꯒꯦꯀꯣ ꯍꯣꯔꯦꯟꯗꯤ
ꯌꯥ ꯅꯝꯕꯔ ꯊꯥꯔꯣꯑꯣ
ꯊꯥꯔꯛꯀꯅꯤ ꯑꯁ ꯅꯤꯔꯁꯨ ꯊꯥꯔꯛꯀꯅꯤꯅꯦ ꯀꯦ ꯑꯃꯨꯛꯀꯟꯗꯟ
ꯀꯥꯏꯗꯦ ꯀꯥꯏꯗꯦ ꯁꯅꯔ ꯂꯣꯏꯔ‌ꯦ
ꯔꯣꯡꯃꯩꯒꯤ ꯅꯨꯄꯤꯁꯤꯡꯁꯨ ꯋꯥꯔꯤ ꯁꯥꯅꯕ ꯌꯥꯕ꯭ꯔꯣ
ꯌꯥꯏꯅ ꯅꯣꯏ ꯒꯥꯡꯃꯩ ꯅꯨꯄꯤꯁꯤꯡꯁꯦ ꯃꯆꯤꯟ ꯌꯥꯝ ꯀꯜꯂꯦ ꯍꯥꯏꯅꯤꯀꯣ
ꯀꯅꯥꯅꯥ ꯍꯥꯏꯕ꯭ꯔꯣ
ꯑꯩ ꯑꯗꯨꯃꯥꯏꯅ ꯄꯥꯎ ꯇꯥꯏꯅꯦ ꯃꯤꯗꯒꯤ
ꯃꯆꯤꯟ ꯄꯥꯜꯂꯕꯅꯤꯗ
ꯑꯁ ꯒꯥꯡꯃꯩ ꯅꯨꯄꯤꯁꯤꯡ ꯃꯆꯤꯟꯗꯤ ꯀꯜꯂꯦ ꯐꯖꯅ ꯉꯥꯡꯉꯦ ꯃꯣꯏ ꯅꯨꯄꯤꯁꯤꯡꯁꯦ ꯑꯩꯅ ꯐꯣꯟ ꯇꯧꯕꯗ
ꯑꯩꯗꯤ ꯒꯥꯡꯃꯩ ꯅꯠꯇꯦ
ꯍ ꯅꯗꯤ ꯀꯥ ꯃ ꯅꯗꯤꯦ
ꯑ ꯈꯥꯡꯃꯩꯅꯠꯇꯦ ꯑꯗꯨ ꯃꯆꯤꯟ ꯊꯤ ꯃꯆꯤꯟ ꯀꯟꯗꯕꯅꯤꯗ ꯃꯣꯏꯁꯨ
ꯅꯪꯁꯦ ꯒꯥꯡꯃꯩ ꯈꯤꯇꯪ ꯃꯥꯟꯒꯗꯧꯋꯦ ꯑꯗꯨ ꯒꯥꯡꯃꯩꯗꯤ ꯅꯠꯇꯦ ꯅꯪꯁꯦ ꯋꯥꯉꯥꯡ ꯁꯉꯥꯡꯅ ꯈꯪꯉꯦꯗꯣ
ꯃꯥꯏ ꯍꯥꯞ
ꯑꯥ ꯍꯋꯥ ꯇꯪꯈꯥꯏ
ꯑꯥꯎ ꯇꯪꯈꯥꯏ ꯄꯪꯈꯥꯏꯗꯣ ꯍꯥꯞ ꯅꯠꯇ꯭ꯔꯣ
ꯇꯪꯈꯥꯏꯗ ꯍꯥꯞ
ꯑꯩꯗꯣ ꯄꯋꯥꯗꯤꯒꯦꯡꯉꯩꯅꯦꯕ
ꯑꯣ
ꯍꯥꯏꯕꯗꯤ ꯑꯩꯒꯤ ꯏꯄꯥꯒꯤ ꯃꯃꯥꯗꯣ ꯉꯅꯦꯕ
ꯑꯣ
ꯑꯗꯨꯒꯤ ꯇꯪꯈꯥꯏꯗꯤ ꯑꯩꯁꯨ ꯒꯦꯡꯉꯩ
ꯏꯐꯨꯒꯥꯡꯃꯥꯏ ꯏꯐꯨꯈꯥꯏ ꯎꯝ ꯍꯥꯏꯌꯨꯣ
ꯏꯃꯥꯒꯤꯔꯣꯝꯅ ꯄꯥꯟꯅꯩ
ꯎꯝ
ꯏꯃꯒꯤ ꯔꯣꯝꯗꯗꯤ ꯆꯪꯕ ꯌꯥꯎꯗ꯭ꯔꯦ ꯔꯣꯝꯅ ꯑꯧ ꯄꯥꯗ꯭ꯔꯤꯕ꯭ꯔꯣ
ꯇꯥꯏꯌꯦ ꯇꯥꯏꯌꯦ ꯌꯥꯝ ꯂꯩꯌꯦ ꯏꯃꯥꯟꯅꯕ
ꯑꯆꯥ ꯑꯆꯥ
ꯂꯦꯡꯃꯩꯁꯨ ꯄꯥꯟꯕꯩ ꯄꯥꯝꯕꯩ ꯌꯥꯗꯤ ꯄꯥꯝꯃꯩꯔꯥ ꯅꯤꯡꯃꯩꯅ ꯄꯥꯟꯕꯩꯔꯥ
ꯎꯝ
ꯑ ꯍꯣꯏ
ꯃꯣꯏꯒꯤꯅ ꯄ꯭ꯔꯣꯅꯟꯁꯤꯌꯦꯁꯟꯗꯣ ꯈꯔ ꯇꯣꯉꯥꯟꯕꯅꯦ ꯑꯩꯈꯣꯏꯗ ꯅꯅꯤꯌꯨꯃꯦ ꯄꯥꯃꯦ ꯀꯔꯤ ꯀꯔꯤ ꯇ ꯌꯥ ꯅ
ꯍꯡ ꯃꯩ ꯅꯨꯄꯤꯁꯨ ꯃꯁꯛ ꯐꯖꯕꯗꯤ ꯂꯩꯅꯤꯅꯤ
ꯃꯁꯛ ꯐꯖꯕ ꯌꯥꯝ ꯂꯩꯕꯅꯤ ꯋꯥꯡꯡꯂꯒ ꯑꯩꯈꯣꯏꯒꯤ ꯔꯣꯝꯗꯗꯤ ꯃꯁꯛ ꯐꯖꯕ ꯌꯥꯝ ꯂꯩꯕꯅꯤ ꯄꯩꯁꯥꯁꯤꯒꯝ ꯄꯥꯏꯕꯅꯤ ꯅꯤꯡꯃ ꯑꯩꯈꯣꯏ
ꯅꯨꯄꯤꯅ
ꯎꯝ ꯎꯝ ꯂꯠꯇꯦ ꯌꯦꯦꯡꯃꯥꯏꯒꯤ ꯃꯤ ꯍꯣꯏ ꯍꯥꯏꯕꯅꯦ ꯃꯁꯛ ꯐꯖꯕꯅ ꯅꯨꯄꯤꯈꯣꯏꯗ ꯃꯁꯛ ꯐꯖꯩ ꯍꯥꯏꯕ
ꯑꯣ ꯑꯗꯨꯗꯣ ꯑꯩꯁꯦ ꯁꯛ ꯌꯥꯝ ꯊꯤꯌꯨꯀꯣ ꯑꯗꯨꯒ ꯄꯩꯁꯥ ꯄꯥꯏꯔꯗꯤ ꯅꯪ ꯌꯥꯒ꯭ꯔꯥ
ꯍꯂꯣ ꯌꯥꯔꯦ ꯂꯅꯥꯅ ꯇꯧꯔꯗꯤ
ꯑꯗ ꯁꯛ ꯑꯇꯣꯞꯄ ꯃꯤ ꯑꯃ ꯃꯌꯥꯡ ꯅꯨꯄꯥ ꯍꯥꯏꯔꯤꯁꯤꯅ ꯃꯁꯛ ꯌꯥꯝ ꯊꯤꯕ ꯑꯗꯨꯣ ꯄꯩꯁꯥꯗꯤ ꯌꯥꯝ ꯄꯥꯏꯕ ꯅꯪ ꯌꯥꯒꯗ꯭ꯔꯕ
ꯑꯁ ꯃꯌꯥꯡꯗꯤ ꯑꯩꯗꯤ ꯀꯣꯏꯔꯔꯣꯏꯗ
ꯄꯩꯁꯥꯗꯤ ꯌꯥꯝ ꯄꯥꯏꯕ ꯀꯣꯔ
ꯍꯥ ꯄꯁꯨꯣꯄ ꯇ ꯔꯣ ꯇꯣ ꯄ
ꯆꯟꯁꯤꯦ
ꯃꯌꯥꯡ ꯑꯣꯏꯈꯔꯣ ꯅꯪꯒꯤ ꯑꯣꯏꯍꯟꯕꯤꯒꯦ ꯑꯗꯨꯗꯤ
ꯀꯪꯀꯤꯜꯁꯤ
ꯃꯅꯝ ꯅꯝꯊꯤꯕ
ꯇꯤ ꯅꯅꯝꯁꯤ ꯀ ꯇꯜꯂꯦ ꯃꯌꯥꯡꯒꯤꯨ ꯆꯌꯦ
ꯗꯨꯃꯥꯏꯅꯗꯤ ꯍꯥꯏꯒꯅꯣꯗ ꯅꯪ ꯁꯤꯁꯨ ꯇꯨꯀꯨꯠ ꯆꯠꯗꯤ ꯇꯨꯀꯨꯠ
ꯉꯥꯡꯒꯤꯗꯨ ꯠ ꯆꯩꯩꯅ ꯌꯥꯝ ꯊꯤꯅꯤ
ꯈꯥꯁꯤꯈꯣꯏꯗꯤ ꯉꯥꯝꯅꯤꯡꯗꯕ꯭ꯔꯣ
ꯈꯥꯁꯤ ꯈꯣꯏꯕꯤ ꯅꯝꯊꯤꯕꯅꯦ ꯅꯨꯄꯤꯁꯤꯡꯁꯦꯗꯤ ꯑꯩꯗꯤ ꯈꯥꯁꯤ ꯅꯨꯄꯤ ꯇꯨꯒꯨꯠꯖꯩꯗ
ꯑꯗꯨ ꯈꯥꯁꯤ ꯅꯪꯗꯤ ꯁꯤꯂꯣꯡ ꯂꯩꯕꯗꯣ ꯌꯥꯝꯅ ꯄꯥꯛꯆꯥꯔꯝꯅꯤ ꯈꯥꯁꯤ ꯈꯣꯏꯗꯤ ꯃꯤ ꯄꯤꯛꯑꯦꯅꯀꯣ
ꯍꯣꯏ
ꯑꯗꯨꯗꯤ ꯑꯩꯈꯣꯏꯒꯤ ꯢꯝꯐꯥꯜ ꯒꯨꯝ ꯐꯩꯅ
ꯑꯩꯁꯦ ꯈꯥꯁꯤ ꯃꯥꯡꯈ꯭ꯔꯤꯁꯤꯅꯤꯅꯦ ꯅꯪꯒꯤ ꯃꯣꯡꯁꯦ
ꯄꯤꯛꯑꯦ ꯍꯥꯏꯕꯗꯒꯤ ꯍꯥꯏꯕ ꯋꯥꯅꯤꯗ
ꯑꯗꯨ ꯄꯤꯈꯔꯁꯨ ꯅꯪ ꯌꯥꯏꯅꯥ
ꯍꯣꯏ ꯍꯣꯏ ꯌꯥꯔꯦꯅꯦ
ꯃꯃꯥꯟꯅꯕꯤ ꯊꯤꯕꯁꯤꯡꯗꯨꯅ ꯌꯥꯔꯗꯤ ꯌꯥꯔꯦꯅ
ꯍꯣꯏ ꯃꯤ
ꯎꯝ ꯑꯩꯗꯤ ꯄꯩꯁꯥ ꯄꯥꯏꯅꯤꯡꯉꯥꯏꯗꯤ ꯍꯣꯠꯅꯒꯅꯤꯍꯦ ꯑꯗꯨ ꯄꯩꯁꯥ ꯄꯥꯏꯕ ꯀꯥꯟꯗ ꯅꯪ ꯌꯥꯕ꯭ꯔꯥ
ꯍꯣꯏ ꯌꯥꯔꯅꯦ ꯑꯁ ꯍꯦꯛ ꯄꯩꯁꯥ ꯄꯥꯏꯌꯣ ꯍꯥꯏꯁꯤꯅꯦ ꯄꯩꯁꯥ ꯍꯦꯛ ꯄꯥꯏꯕ ꯇꯧꯔꯒꯦ ꯅꯪ ꯍꯦꯛ ꯊꯕꯛ ꯈꯟꯕꯗ ꯑꯩꯉꯣꯟꯗ ꯀꯥꯎꯕ ꯌꯥꯗꯦꯀꯣ
ꯑꯗꯨꯒ ꯅꯨꯄꯤꯗꯤ ꯑꯅꯤ ꯑꯍꯨꯝꯗꯤ ꯂꯧꯈ꯭ꯔꯅꯤ ꯑꯗꯨ ꯅꯪ ꯑꯩꯒꯤ ꯁꯦꯀꯦꯟ ꯋꯥꯏꯐꯀꯨꯝꯕ ꯐꯥꯔꯁ ꯋꯥꯏꯐ ꯕ ꯑꯣꯢꯅꯤꯡꯕ꯭ꯔꯕ
ꯇꯜꯂꯤꯗ ꯑꯗꯨꯗꯤ
ꯍꯥ ꯌꯥꯒꯅꯤꯕ
ꯌꯥꯔꯅꯤ ꯌꯥꯔꯅꯤ ꯑꯩ ꯃꯤ ꯑꯇꯣꯞꯄꯒꯤ ꯅꯪꯒꯤ ꯃꯔꯨꯞ ꯅꯨꯄꯥꯒꯤ ꯅꯨꯄꯤ ꯑꯣꯏꯖꯔꯒꯦ
ꯑꯩꯒꯤ ꯃꯔꯨꯞ ꯅꯨꯄꯥꯒꯤ ꯅꯨꯄꯤ ꯑꯣꯏꯔꯒꯦꯕ
ꯑꯥꯎ
ꯆꯩ ꯆꯥꯒꯅꯤ ꯑꯗꯨꯗꯤ ꯅꯪ
ꯑꯁ ꯆꯔꯁꯨ
ꯅꯪꯁꯦ ꯑꯩꯒꯤ ꯃꯔꯨꯞ ꯅꯨꯄꯥ ꯕꯨ ꯄꯥꯝꯕ ꯃꯥꯜꯂꯦꯗ ꯀꯣ ꯃꯥꯕꯨ ꯍꯦꯟꯅ ꯄꯥꯝꯕ ꯑꯩꯕꯨꯗꯤ ꯃꯥꯕꯨ ꯍꯦꯟꯅ ꯄꯥꯝꯕ ꯃꯥꯜꯂꯦꯗ ꯅꯪ ꯑꯩ ꯈꯪꯉꯤ
ꯢꯕꯥꯅꯤꯗꯤ ꯋꯥꯔꯤ ꯁꯅꯥꯗꯕ ꯀꯨꯏꯔꯦꯗ
ꯑꯗꯨ ꯅꯪ ꯑꯩꯕꯨ ꯄꯥꯝꯕ꯭ꯔꯥ ꯃꯥꯕꯨ ꯄꯥꯝꯕ꯭ꯔꯥ ꯁꯦꯡꯅ ꯍꯥꯏꯌꯨ
ꯑꯅꯤꯃꯛ ꯄꯥꯝꯃꯦ ꯑꯩꯗꯤ ꯑꯁ ꯑꯅꯤꯃꯛꯕꯨ ꯉꯥꯎꯔꯦ ꯇꯥꯗꯧꯔꯦ ꯍꯧꯖꯤꯛ ꯋꯥꯡꯊꯥꯗꯧꯔꯦ
ꯍꯥꯏꯗꯤ ꯑꯅꯤꯃꯛ ꯄꯥꯝꯕꯗꯤ ꯑꯗꯨꯗꯤ ꯌꯥꯔꯣꯏꯗ ꯑꯗꯨꯗꯤ ꯅꯪꯒꯤ
ꯅꯪꯁꯨ ꯅꯨꯄꯤ ꯑꯅꯤ ꯑꯍꯨꯝ ꯃꯔꯤ ꯃꯉꯥ ꯇꯔꯨꯛ ꯇꯔꯦꯠ ꯅꯤꯄꯥꯜ ꯇꯔꯥ ꯃꯥꯊꯣꯏ ꯇꯔꯥ ꯅꯤꯊꯣꯏ ꯇꯔꯥ ꯍꯨꯝꯗꯣꯏ ꯇꯔꯥ ꯑꯄꯥ ꯑꯃ ꯌꯥꯠꯇ꯭ꯔꯣ
ꯅꯪꯅ ꯑꯅꯤꯃꯛ ꯄꯥꯝꯃꯦꯗꯤ ꯑꯩꯗꯤ ꯑꯗꯨꯗꯤ ꯉꯝ ꯉꯝꯃꯔꯣꯏ ꯑꯗꯨꯗꯤ ꯑꯗꯨꯗꯤ ꯆꯥꯥꯟꯁ ꯂꯩꯇ꯭ꯔꯦ
ꯅꯪ ꯁꯤꯁꯨ
ꯀꯣꯛꯄꯤꯕ ꯉꯝꯃꯣꯏ ꯑꯗꯨꯗꯤ
ꯑꯩꯁꯨ ꯅꯪꯕꯨ ꯀꯣꯛ ꯄꯤꯕ ꯉꯝꯃꯔꯣꯏ
ꯑꯗꯨ ꯅꯨꯄꯤꯗꯤ ꯌꯥꯏꯅ ꯅꯨꯞ ꯅꯨꯄꯤꯗꯤ ꯋꯥꯅ ꯁꯣꯁꯥꯏꯇꯤꯗꯁꯨ ꯅꯨꯄꯥ ꯑꯃꯅ ꯅꯨꯄꯤ ꯑꯅꯤ ꯑꯍꯨꯝ ꯂꯧꯕ ꯂꯩꯅ ꯑꯩꯉꯣꯡꯗꯁꯨ ꯌꯥꯎꯋꯤꯅ
ꯀꯦꯊꯣꯂꯤꯛ ꯃꯥꯥꯟꯕꯁꯦ ꯂꯥꯛꯑꯦꯗ
ꯑꯗꯨ ꯅꯪꯁꯨ ꯌꯥꯐꯝ ꯊꯣꯛꯑꯦꯅ ꯑꯗꯨꯗꯤ
ꯆ ꯀꯔꯅ ꯊꯕꯛꯒꯤ ꯃꯤꯔꯥ ꯀꯦꯊꯣꯂꯤꯛ ꯀꯤꯃꯤꯔ
ꯀꯞꯗꯤꯁꯀꯤ ꯃꯤꯅꯤ
ꯊꯥꯖꯗ꯭ꯔꯦ ꯅꯪꯕꯨ ꯑꯩ ꯐꯥꯗꯔ ꯑꯣꯟꯒꯦꯔ
ꯑꯗꯨ ꯌꯥꯐꯝ ꯊꯣꯛꯑꯦꯅ ꯅꯪꯅꯁꯨ
ꯐꯥꯗꯔꯅꯤ ꯀꯣ ꯅꯪ
ꯍꯣꯏ
ꯎꯝ
ꯑꯩ ꯆꯤꯠꯇꯔ ꯑꯣꯜꯂꯒꯦ ꯑꯗꯨꯗꯤ
ꯌꯨꯝ ꯄꯥꯜꯂꯔꯣꯏꯒꯦ ꯍꯥꯏꯕ꯭ꯔꯣ
ꯑꯣ ꯅꯪꯁꯨꯨ ꯄꯥꯟꯅꯨ ꯑꯩꯁꯨꯨ ꯄꯥꯜꯂꯔꯣꯏ
ꯑꯥ ꯑꯩꯈꯣꯏꯗꯤ ꯀꯥꯏꯗꯦ ꯅꯨꯄꯤꯗꯤ ꯅꯨꯄꯥ ꯌꯥꯎꯗ꯭ꯔꯗꯤ ꯍꯤꯡꯕ ꯉꯝꯗꯕꯅꯤ
ꯑꯁ ꯑꯩꯗꯤ ꯅꯨꯄꯥ ꯗꯔꯀꯥꯔ ꯇꯥꯗꯦ ꯑꯩ ꯏꯁꯥꯅ ꯍꯤꯡ
ꯗꯔꯀꯥꯔ ꯇꯥꯗꯦ ꯀꯥꯏꯅ ꯅꯪꯉꯣꯟꯗ ꯀꯅꯥ ꯍꯌꯦꯡ ꯀꯅꯥꯅꯣ ꯅꯪꯉꯣꯟꯗ ꯄ꯭ꯔꯣꯇꯦꯛ ꯇꯧꯕꯤꯗꯧꯕ
ꯏꯅꯥꯎ ꯅꯨꯄꯥ
ꯅꯨꯄꯥꯗꯤ ꯅꯨꯄꯤ ꯊꯤꯔꯅꯤ ꯃꯥꯒꯤ ꯅꯨꯄꯤꯅ ꯍꯥꯏꯕ ꯍꯥꯏꯕ ꯏꯜꯂꯅꯤ ꯅꯪꯒꯤ ꯋꯥꯗꫭ ꯅꯪꯒꯤ ꯋꯥ
ꯇꯥꯅꯤ ꯏꯅꯥꯎ ꯅꯨꯄꯒꯤ ꯅꯨꯄꯤ
ꯅꯪꯒꯤ ꯋꯥ ꯂꯧꯕꯤꯒꯗꯧꯕ ꯃꯥꯟꯕ꯭ꯔꯣ
ꯂꯧꯕꯤꯕ꯭ꯔꯥ ꯂꯧꯕꯤꯗꯕ꯭ꯔꯥ ꯑꯩꯅ ꯐꯨꯅꯤ ꯂꯧꯕꯤꯗꯗꯤ
ꯏꯁ ꯅꯪꯅ ꯐꯨꯔꯗꯤ ꯑꯗꯨꯗꯤ ꯅꯨꯡꯉꯥꯏꯔꯅꯤ
ꯍꯣꯏꯗ ꯃꯥꯒꯤ ꯅꯨꯄꯤꯗ ꯑꯩꯒꯤ ꯌꯨꯝꯒꯤ ꯃꯤ ꯅꯠꯇꯦꯅ ꯑꯁꯦꯡꯕ ꯑꯗꯨꯅ ꯈꯨꯞ ꯄꯥꯛ ꯑꯃ ꯃꯥꯗꯤ ꯇꯨꯝ ꯆꯥꯕ ꯇꯥꯏꯌꯦ ꯃꯥ
ꯃꯥꯗꯤ ꯅꯨꯄꯥꯁꯤꯡꯗꯤ ꯅꯨꯄꯤꯒꯤ ꯋꯥ ꯌꯥꯝ ꯂꯧꯕꯅꯤ ꯀꯧ ꯅꯪꯒꯤ ꯅꯅꯥꯎ ꯅꯨꯄꯥꯗꯨ ꯅꯨꯄꯤ ꯊꯤꯔꯗꯤ ꯅꯪꯒꯤ ꯋꯥ ꯁꯨꯛꯂꯧ ꯂꯧꯕꯤꯔꯣꯏ
ꯅꯪꯁꯨ ꯅꯪꯒꯤ ꯅꯨꯄꯤꯒꯤ ꯋꯥ ꯍꯥꯏꯕꯅꯤꯅꯦ ꯇ ꯑꯁ ꯅꯪꯒꯤ ꯅꯨꯄꯤ ꯑꯣꯏꯕ ꯃꯤꯗꯤ ꯃꯔꯥꯏꯕꯥꯛ ꯌꯝ ꯐꯥꯔꯦ ꯍꯦ ꯁꯤꯗꯤ
ꯑꯗꯨꯒꯤ ꯑꯩꯒꯤ ꯅꯨꯄꯤ ꯑꯣꯏꯌꯣ ꯍꯥꯏꯔꯦ ꯅꯪꯕꯨ ꯑꯩꯅ
ꯑꯧ ꯑꯣꯏꯔꯒꯦ ꯑꯗꯨ ꯏꯕꯥꯅꯤ ꯀꯣꯏꯅꯔꯁꯤꯀꯣ ꯉꯁꯤꯗꯒꯤ
ꯐꯖꯩꯌꯦ ꯌꯥꯏꯌꯦ ꯑꯩꯈꯣꯏꯗꯤ ꯏꯌꯥ ꯌꯥꯏꯌꯦ
ꯌꯥꯏ ꯌꯥꯏꯔꯒ ꯅꯨꯄꯤ ꯇꯔꯨꯛ ꯇꯔꯦꯠ ꯅꯤꯄꯥꯟ ꯃꯥꯄꯟ ꯀꯣꯏꯔꯒ ꯂꯩ
ꯑꯁ ꯑꯗꯨ ꯅꯪꯒ ꯑꯩ ꯀꯣꯏꯅꯔꯁꯦꯗꯤ ꯀꯣꯏꯔꯔꯣꯏ ꯐꯖꯅ ꯍꯥꯏꯌꯣ ꯑꯩ ꯅꯨꯄꯤꯗꯤ ꯀꯣꯏꯔꯤ ꯑꯗꯨ ꯅꯪꯅ ꯏꯕꯥꯅꯤ ꯀꯣꯏ